ꯍꯜꯂꯣ
ꯇꯥꯏ
ꯎꯝ ꯇꯥꯌꯦ ꯀꯩꯗꯧꯔꯤꯅꯣ ꯅꯪꯕꯣ
ꯑꯩ ꯍꯧꯖꯤꯛ ꯀꯔꯤꯁꯨ ꯇꯧꯗꯦ ꯅꯪꯗꯤ
ꯑꯩꯗꯤ ꯁꯨꯝ ꯂꯩꯔꯤꯌꯦ ꯑꯩꯁꯨ ꯑꯩꯗꯤ ꯀꯣ ꯏꯗꯤ ꯑ ꯑ ꯏꯌꯔꯗꯣ ꯎꯝ ꯑꯗ ꯏꯌꯔꯗꯣ ꯑꯦ ꯑꯥꯏ ꯑꯥꯔꯗꯣ ꯑꯗꯨꯗ ꯂꯩꯌꯦ
ꯑꫭ
ꯑꯩꯗꯤ ꯐ꯭ꯔꯥꯏ ꯇꯧꯕꯤ ꯁꯥꯟꯅꯔꯤꯌꯦ
ꯑꯣ ꯐꯔꯦ ꯐꯔꯦ ꯅꯪ ꯅꯨꯡꯉꯥꯏꯔꯤꯕ꯭ꯔꯣ
ꯅꯨꯡꯉꯥꯏꯔꯤ ꯑꯗꫭ ꯅꯪꯗꯤ ꯀꯩꯗꯧꯔꯤꯅꯣ
ꯑꯩ ꯑꯩꯁꯨ ꯅꯨꯡꯉꯥꯏꯔꯤꯌꯦ
ꯃꯁꯤ ꯅꯨꯡꯉꯥꯏꯔꯤꯌꯦ
ꯍꯣꯏ
ꯅꯪꯗꯤ ꯑ ꯕꯣꯜ ꯌꯦꯡꯗꯕ꯭ꯔꯣ
ꯕꯣꯜ ꯌꯦꯟꯗꯦ ꯑꯩ
ꯀꯩꯒꯤꯅꯣ
ꯇꯂꯦ
ꯆꯜꯂꯦ ꯅꯪ ꯀꯅꯥꯝꯇ ꯄꯥꯝꯗꯕ꯭ꯔꯣ
ꯎꯝ ꯍꯣꯏ ꯄꯝ ꯄꯥꯝꯗꯤ ꯄꯥꯝꯃꯦ ꯑꯩꯗꯤ ꯔꯣꯅꯥꯜꯗꯣ ꯀꯤꯆꯟꯁꯤꯅꯦ ꯑꯗꯨꯗꯤ ꯑ ꯕꯣꯜꯗꯤ ꯌꯦ ꯌꯦꯡꯉꯨꯔꯒ ꯇꯂꯦ ꯍꯣꯏ ꯅꯪꯁꯨꯨꯔꯥ
ꯑꯩꯁꯤꯅꯤ
ꯑꯣ ꯐꯔꯦ ꯐꯔꯦ
ꯔꯣꯅꯥꯜꯗꯣ ꯌꯥꯝ ꯐ ꯍꯩꯔꯦꯀꯣ
ꯍꯣꯏ ꯃꯥꯅꯕꯤ ꯌꯥꯝ ꯍꯥꯏꯔꯦ
ꯑ ꯎꯝ ꯃꯦꯁꯤꯗꯤ ꯃꯤ ꯇꯦꯜꯂꯦꯀꯣ ꯊꯤꯔꯦꯀꯣ
ꯍꯣꯏ ꯃꯦꯁꯤꯗꯤ ꯃꯥꯒꯤ ꯃꯁꯛ ꯗꯤ ꯑꯩꯗꯤ ꯎꯅꯤꯡꯗꯦꯀꯣ
ꯑ ꯏꯗꯤꯀꯣ ꯊꯀꯣ
ꯎꯝ ꯍꯣꯏ
ꯎꯝ ꯌꯥꯝ ꯄꯥꯝꯗꯦꯀꯣ ꯔꯣꯅꯥꯜꯗꯣꯅ ꯍꯦꯜꯂꯤꯀꯣ
ꯐꯁ ꯃ ꯁꯤꯗ ꯁꯨꯐꯦꯟ
ꯀꯅꯥꯅꯣ
ꯑꯩꯈꯣꯏ ꯁꯖꯅꯤꯅꯦ
ꯑꯣ ꯁꯖꯤꯅꯤꯁꯨ ꯔꯣꯅꯥꯜꯗꯣ ꯔꯣ
ꯍꯣꯏ
ꯑꯩꯁ ꯑꯗꯨꯗꯤ ꯍꯧꯖꯤꯛ ꯀꯥꯅꯦ ꯅꯪꯅꯦ ꯑꯩꯅꯦ ꯁꯖꯤꯅꯤꯅꯦ ꯑꯩꯈꯣꯏ ꯃꯔꯤ ꯑꯣꯏꯔꯕꯣ
ꯆꯨꯝꯃꯦ ꯆꯨꯝꯃꯦ ꯍꯣꯏ
ꯃ ꯑꯗꯨꯗꯤ ꯄꯣꯔꯇꯨꯒꯜꯁꯦ ꯃꯤ ꯌꯥꯝꯗꯦ ꯃꯣꯏ ꯈꯨꯁꯤ ꯍꯦ
ꯍꯍꯤ ꯅꯥꯪꯅꯦ ꯎꯍꯨꯝ ꯍꯣꯏ ꯆꯨꯝꯃꯦ
ꯅꯪꯗꯤ ꯀꯩ ꯌꯦꯟꯖꯥꯡ ꯆꯥꯔꯒꯦ
ꯑꯩꯗꯤ ꯉꯁꯤ ꯀꯔꯤ ꯑ ꯀꯥꯡꯁꯣꯏ ꯆꯔꯦ ꯅꯪꯗꯤ
ꯑ ꯑꯩꯗꯤ ꯌꯦꯟ ꯊꯣꯡꯕ ꯆꯥꯏꯌꯦ
ꯊꯥꯕ꯭ꯔ
ꯍꯥꯎꯋꯦ ꯌꯦꯟ ꯊꯣꯡꯕꯁꯨ ꯑꯣꯛ ꯊꯣꯡꯕꯁꯨ ꯄꯣꯔꯀꯇꯣ ꯄꯣꯛꯁꯨ ꯒꯤꯞꯁꯨꯨ ꯆꯤꯀꯟꯖꯨ ꯑꯩꯗꯤꯀꯣ ꯁꯥꯎꯔꯦ ꯉꯁꯤꯗꯤ ꯂꯣꯏꯅꯃꯛ ꯆꯥꯔꯦ
ꯑꯣ ꯐꯔꯦ
ꯑꯩꯗꯤ ꯅꯗ꯭ꯔꯥ ꯑꯩꯒꯤ ꯄꯋꯥꯔ ꯁꯡꯉꯣ
ꯍꯣꯏ ꯅꯪ ꯌꯥꯝꯅ ꯄꯋꯥꯔ ꯂꯥꯛꯏ ꯅꯪꯉꯣꯟꯗ
ꯏ ꯄꯋꯥꯔꯂꯦꯝꯌꯥꯝ ꯂꯩꯀꯣ ꯍꯥꯏꯗꯤ ꯋꯥꯟ ꯄ꯭ꯂꯦꯠ ꯀꯣ ꯏꯠ ꯇꯧꯕꯁꯨ ꯄꯥꯎꯗꯔ ꯂꯩꯔꯦꯀꯣ
ꯍꯣꯏ
ꯑꯝ
ꯑꯗꯨ ꯅꯪꯒꯤ ꯁꯤꯟꯐꯝ ꯀꯔꯤ ꯅꯣ
ꯑꯩꯒꯤ ꯁꯤꯟꯐꯝ ꯀꯔꯤꯅꯣ ꯑꯩꯒꯤꯗꯤ ꯀꯩꯅꯣꯅꯦ ꯃꯤꯒꯤꯅꯦ ꯃꯤꯒꯤ ꯕꯇꯛꯇꯀꯣ ꯃꯤꯒꯤ ꯊꯨꯟꯗꯀꯣ ꯀꯩꯅꯣ ꯇꯧꯋꯦ ꯑ ꯌꯦꯇꯨꯝ ꯀꯥꯞꯄꯅꯤ
ꯅꯔꯁꯔꯥ ꯗꯣꯛꯇꯔꯥ
ꯑꯩꯗꯤ ꯗꯣꯛꯇꯔꯅꯦ
ꯑꯣ ꯐꯔꯦ ꯐꯔꯦ
ꯑ ꯑꯩ ꯌꯨꯝ ꯄꯥꯛꯑꯦ ꯑꯩꯒꯤ ꯕꯦꯕꯤ ꯑꯃ ꯌꯥꯎꯔꯦ
ꯑꯃ ꯌꯥꯎꯔꯦ ꯑꯉꯥꯡ ꯑꯃ ꯌꯥꯎꯔꯦ ꯅꯨꯄꯤ ꯅꯨꯄꯤꯔꯥ ꯅꯨꯄꯥꯔꯥ
ꯑꯩꯒꯤꯗꯤ ꯅꯨꯄꯥ ꯃꯁꯛ ꯐꯖꯕꯅꯦ
ꯑꯣ ꯆꯍꯤ ꯀꯔꯤ ꯁꯨꯔꯦ ꯅꯪꯒꯤ ꯅꯨꯄꯥꯗꯤ
ꯑꯩꯒꯤ ꯅꯨꯄꯥꯔꯣ
ꯎ ꯅꯨ ꯅꯨꯄꯥ ꯃꯆꯥꯗꯤ ꯅꯪꯒꯤ ꯑꯉꯥꯡꯗꯤ
ꯑꯣ ꯑꯩꯒꯤ ꯅꯨꯄꯥ ꯃꯆꯥꯗꯣ ꯆꯍꯤ ꯑꯥ ꯃꯉꯥ ꯁꯨꯔꯦ
ꯑꯣ ꯑꯗꯨꯗꯤ ꯀ꯭ꯂꯥꯁ ꯀꯌꯥ ꯇꯝꯃꯦ
ꯑꯥ ꯀ꯭ꯂꯥꯁ ꯀꯌꯥ ꯀꯥꯏ ꯍꯥꯏꯔꯣ
ꯍꯣꯏ
ꯑꯣ ꯃꯥ ꯀ꯭ꯂꯥꯁ ꯑ ꯀꯦꯖꯤ ꯀꯥꯔꯦ
ꯐꯔꯦ ꯐꯔꯦ
ꯑꯩꯈꯣꯏꯒꯤ ꯑꯩꯗꯤ ꯕꯦꯕꯤꯗꯤꯀꯣ ꯃꯁꯛ ꯌꯥꯝ ꯐꯖꯖꯥꯅ ꯅꯪꯗꯤ ꯑ ꯅꯪꯗꯤ ꯊꯤꯌꯦ ꯃꯥꯗꯤ ꯐꯖꯩ ꯍꯍꯥ ꯍꯍꯍꯥ
ꯑꯩꯁꯨ ꯅꯪꯒꯤ ꯑꯉꯥꯡꯗꯤ ꯃꯁꯛ ꯌꯦꯡꯅꯤꯡꯑꯦ ꯅꯪ ꯐꯣꯇꯣ ꯑꯥ ꯑꯩꯉꯣꯟꯗ ꯊꯤꯔꯣ
ꯑꯧ ꯅꯪꯒꯤ ꯅꯪ ꯑꯩ ꯐꯣꯇꯣ ꯊꯥꯔꯒꯦꯀꯣ ꯅꯪꯉꯣꯟꯗ
ꯍꯣꯏ ꯍꯣꯏ ꯍꯣꯏ ꯊꯥꯕꯤꯌꯨꯀꯣ ꯎꯝ ꯃꯥꯒꯤ ꯁꯦꯜꯐꯤ ꯒꯨꯝꯕ ꯊꯥꯕꯤꯎ ꯍꯣꯏ
ꯍꯣꯏ ꯅꯪ ꯂꯧꯕ ꯌꯥꯗꯦꯀꯣ
ꯍꯣꯏ
ꯑꯗꯨ ꯅꯪꯗꯤ ꯀꯩ ꯁꯤꯟꯐꯝ ꯇꯧꯋꯦ
ꯑꯩꯗꯤ ꯑꯩꯁꯨ ꯀꯣꯔꯁꯀꯨꯝꯕ ꯂꯧꯔꯦ ꯍꯧꯖꯤꯛ
ꯑꯣ ꯅꯪꯗꯤ ꯀꯗꯥꯏꯗ ꯂꯩꯒꯦ ꯍꯧꯖꯤꯛ
ꯍꯧꯖꯤꯛ ꯑꯩꯗꯤ ꯍꯣꯁꯇꯦꯜꯗ ꯂꯩꯌꯦ
ꯍꯣꯁꯇꯦꯜ ꯂꯩꯌꯦ
ꯍꯣꯏ
ꯀꯅꯥ ꯀꯅꯥꯒ ꯂꯩꯒꯦ
ꯑꯩꯒꯤ ꯔꯨꯝꯃꯦꯠ ꯑꯩꯒꯤ ꯔꯨꯝꯃꯦꯠꯁꯤ ꯂꯩꯌꯦ ꯃꯤ ꯇꯔꯨꯛ ꯂꯩꯌꯦꯀꯣ
ꯑꯩꯒꯤ ꯐꯔꯦꯟꯗꯤꯀꯣ
ꯍꯥꯥ
ꯍꯣꯏ
ꯑ ꯑꯗꯣ ꯃꯣꯏꯒꯤ ꯃꯁꯛꯇꯣ
ꯍꯣꯏ
ꯐꯤꯂꯝ ꯑꯦꯛꯇꯔ
ꯍꯣꯏ
ꯎꯝ ꯀꯔꯤ ꯃꯥꯥꯂꯤ
ꯀꯔꯤ ꯍꯥꯏꯕ ꯑꯩ ꯅꯪꯉꯣꯟꯗ ꯐꯖꯅ ꯇꯥꯗꯦ ꯑꯃꯨꯛꯀ ꯍꯥꯏꯌꯣ ꯍꯥꯏꯕꯤꯌꯣ ꯍꯣꯏ ꯍꯣꯏ
ꯇꯥꯔꯕꯣ
ꯍꯣꯏ ꯇꯥꯔꯦ ꯇꯥꯔꯦ ꯑꯃꯨꯛꯀ ꯍꯥꯏꯕꯤꯌꯣ
ꯑ ꯅꯣꯏꯒꯤ ꯔꯨꯝꯃꯦꯠꯀꯤꯀꯣ
ꯍꯣꯏ
ꯑ ꯅꯣꯏ ꯔꯨꯝꯃꯦꯠꯀꯤ ꯃꯁꯛꯇꯣ ꯐꯦꯁꯇꯣ ꯑꯗꯨꯗꯣ ꯀꯩ ꯃꯥꯟꯒꯦ ꯀꯩꯀꯩ ꯃꯥꯟꯒꯦ ꯂꯣꯏꯅ ꯐꯥꯖꯕ꯭ꯔꯣ
ꯑꯍꯣꯏ ꯂꯣꯏꯅꯃꯛ ꯐꯥꯖꯩꯌꯦ ꯑꯗꯨ ꯅꯪ ꯅꯨꯄꯤ ꯄꯥꯝꯕ꯭ꯔꯣ ꯍꯣꯏ
ꯑ ꯑ ꯑ ꯍꯣꯏ ꯑꯩꯗꯤ ꯅꯨꯄꯤ ꯄꯥꯝꯃꯦ
ꯅꯪ ꯅꯪꯒꯤ ꯀꯔꯤ ꯅꯪ ꯏꯁꯇ꯭ꯔꯤꯛ ꯑꯣꯏ ꯑꯣꯏꯔꯗꯤ ꯏꯁꯇ꯭ꯔꯤꯛ ꯅꯠꯇ꯭ꯔꯗꯤ ꯅꯪ ꯂꯦꯁꯕꯦꯟ ꯒꯨꯝꯕ ꯒꯦ ꯀꯨꯝꯕ ꯃꯥꯜꯂꯦ
ꯑ ꯑꯩ ꯂꯦꯁꯕꯦꯟꯅꯦ
ꯑꯁꯦꯡꯕꯔꯥ
ꯑꯧ ꯑꯗꯨ ꯑꯩꯗꯤ ꯂꯦꯁꯕꯦꯟ ꯗꯥꯏꯔꯦꯛ ꯅꯠꯇꯦ ꯑꯩꯗꯤ ꯕꯥꯏꯅꯦ
ꯕꯥꯏꯅꯦ ꯍꯣꯏ ꯍꯣꯏ ꯐꯔꯦ ꯐꯔꯦ ꯕꯥꯏꯁꯨ ꯌꯥꯏꯅꯦ ꯌꯥꯏꯀꯣ
ꯌꯥꯏꯀꯣ
ꯍꯣꯏ ꯑꯗꯨ ꯅꯪ ꯑ ꯑ-ꯑꯩꯒꯤ ꯔꯨꯝꯗ ꯑ ꯀꯅꯥ ꯄꯥꯝꯃꯦ
ꯑꯥ ꯑꯩꯗꯤ ꯅꯪꯒꯤ ꯔꯨꯝꯗꯀꯣ
ꯍꯣꯏ
ꯑꯩꯗꯤ ꯀꯦꯠ ꯄꯥꯝꯃꯦ ꯑꯧ ꯍꯧꯗꯣꯡ ꯉꯤꯌꯥꯎ ꯉꯤꯌꯥꯎ ꯎꯝ ꯑꯩ ꯑꯩꯒ ꯋꯥꯔꯤ ꯁꯥꯟꯅꯕꯁꯦ ꯅꯨꯡꯉꯥꯏꯕ꯭ꯔꯣ
ꯅꯨꯡꯉꯥꯏꯔꯤꯌꯦ ꯅꯪꯗꯤ
ꯅꯨꯡꯉꯥꯏꯌꯦ ꯅꯪꯒ ꯋꯥꯔꯤ ꯁꯥꯅꯕꯁꯦ ꯌꯥꯝ ꯅꯨꯡꯉꯥꯏꯌꯦ
ꯑꯣ ꯅꯪ ꯑꯩꯕꯨ ꯅꯨꯡꯁꯤꯕ꯭ꯔꯣ
ꯑꯧ ꯅꯨꯡꯁꯤꯌꯦ
ꯑ
ꯅꯪ ꯑꯩꯕꯨ ꯅꯨꯡꯁꯤꯗꯕ ꯃꯥꯜꯂꯦ
ꯑ ꯀꯔꯤꯅꯣ ꯑꯩꯗꯤ ꯅꯪ ꯌꯥꯝꯅ ꯅꯨꯡꯁꯤꯌꯦ ꯃꯔꯨꯞ ꯀꯨꯝ ꯅꯨꯡꯁꯤꯌꯦꯀꯣ ꯑꯗꯨꯗꯤ ꯑꯩꯗꯤ ꯂꯦꯁꯕꯦꯟ ꯅꯠꯇꯦꯀꯣ ꯑꯩꯗꯤ ꯏꯁꯇ꯭ꯔꯦꯠꯅꯦ
ꯑ
ꯅꯨꯄꯥ ꯅꯨꯄꯥ ꯄꯥꯝꯃꯦꯀꯣ ꯅꯨꯄꯤ ꯄꯥꯝꯗꯦꯀꯣ ꯑꯩꯗꯤ
ꯌꯥꯗꯦꯀꯣ ꯑꯗꯨꯗꯤ ꯑꯗꯨꯗꯤ ꯍꯧꯖꯤꯛꯇꯤ ꯅꯪ ꯑꯗꯨꯗꯤ ꯍꯧꯖꯤꯛ ꯑꯩꯅ ꯀꯣꯏꯔꯅꯤꯀꯣ
ꯍꯣꯏ
ꯑꯦ ꯅꯪ ꯑꯩꯅ ꯅꯪ ꯄꯥꯝꯃꯦꯀꯣ ꯑꯗꯨꯗꯤ
ꯍꯥꯏꯒꯅꯨ ꯍꯥꯏꯒꯅꯨ ꯑꯩꯗꯤ ꯅꯝꯕꯨ ꯀꯤꯌꯦꯀꯣ
ꯎꯝ__ ꯎꯝ ꯎꯝ ꯐꯒꯤ ꯇꯧꯕꯅꯤꯀꯣ
ꯍꯣꯏ ꯍꯣꯏ ꯑꯩ ꯈꯪꯉꯦ
ꯅꯪꯕꯨ ꯌꯥꯝ ꯅꯨꯡꯁꯤꯀꯣ ꯑꯩꯅ
ꯍꯣꯏ ꯑꯩꯁꯨ ꯑꯩꯁꯨꯅꯦ
ꯍꯥꯍꯥ ꯑꯗꯣ ꯍꯟꯗꯛꯀꯤ ꯕꯣꯜꯁꯦ
ꯍꯣꯏ
ꯔꯣꯅꯥꯟꯗꯣꯅ ꯀꯥꯅꯤ ꯀꯣ
ꯍꯣꯏ ꯌꯦꯡꯁꯤꯔꯃꯕꯥꯏꯅꯤ
ꯑ ꯌꯦꯡꯁꯦ
ꯄꯦꯟꯁꯤꯔ
ꯑꯥ ꯄꯨꯂꯞ ꯌꯦꯡꯁꯦ
ꯍꯣꯏ ꯍꯣꯏ
ꯑꯦ ꯑꯗꯣ ꯎꯝ ꯎꯝ ꯑ ꯌꯥꯏ ꯑꯗꯨ ꯍꯥꯏꯔꯛꯑꯣ ꯅꯪ ꯑꯩꯉꯣꯟꯗ ꯀꯩ ꯍꯥꯏꯅꯤꯡꯕꯅꯣ ꯋꯥꯔꯤ ꯂꯤꯔꯛꯀꯦ ꯍꯥꯏꯔꯛꯑꯣ
ꯅꯠꯇꯤꯌꯦ ꯍꯧꯖꯤꯛ ꯅꯪꯒ ꯀꯩꯗꯣꯏꯗꯣꯏꯅꯣ
ꯀꯩꯗꯧꯗꯣꯏꯅꯣ
ꯍꯣꯏ
ꯑꯣ ꯑꯩꯗꯤ ꯅꯪꯒ ꯋꯥꯔꯤ ꯁꯥꯟꯅꯕ ꯂꯣꯏꯔꯒꯅꯦ
ꯍꯣꯏ
ꯑꯩ ꯑꯇꯣꯞꯄ ꯑꯝꯒꯁꯨ ꯋꯥꯔꯤ ꯁꯥꯟꯅꯅꯤ
ꯑꯣ ꯅꯪꯒꯤ ꯅꯨꯄꯤ ꯅꯠꯇ꯭ꯔ ꯅꯨꯄꯥꯔ
ꯑ ꯑꯩꯒꯤ ꯐ꯭ꯔꯦꯟꯅꯦ ꯑꯩꯒꯤ ꯅꯨꯄꯤꯗꯤꯀꯣ ꯁꯥꯎꯅꯈ꯭ꯔꯦ
ꯑꯣ ꯀꯔꯤꯅꯣ ꯃꯥꯕꯨ ꯇꯥꯏꯝ ꯄꯤꯗꯦꯗꯤ ꯁꯥꯎꯔꯕ꯭ꯔꯃꯥꯜꯂꯦ
ꯍꯣꯏ ꯃꯥꯒꯤ ꯃꯥꯕꯨ ꯇꯥꯏꯝ ꯁꯨꯡꯄꯤꯄꯤꯗ꯭ꯔꯦ ꯑꯩꯅ
ꯑꯣ ꯑꯗꯨ ꯌꯥꯔꯦ ꯅꯨꯞ ꯅꯨꯄꯤꯗꯤ ꯕ꯭ꯔꯦꯛꯀꯞ ꯇꯧꯔꯣ
ꯑꯧ ꯇꯧꯔꯒꯦꯀꯣ
ꯍꯣꯏ ꯅꯪ ꯅꯪꯁꯨ ꯅꯨ ꯅꯨꯄꯥꯕꯨ ꯂꯞ ꯇꯧꯔꯣꯀꯣ ꯅꯨꯄꯤꯕꯨ ꯇꯧꯕꯅꯨ ꯂꯦꯁꯕꯦꯟ ꯇꯧꯕꯅꯨ ꯑꯩꯗꯤ ꯎꯝ ꯑꯁ ꯀꯔꯤ ꯍꯥꯏꯒꯦ ꯍꯥꯏꯗꯤ
ꯄꯥꯝꯗꯦꯀꯣ ꯍꯥꯏꯌꯦ
ꯄꯝꯗꯦ ꯍꫭꯏ ꯒꯨꯏꯕꯥꯝ ꯇꯧꯋꯦ ꯑꯩꯗꯤ ꯒꯨꯁꯕꯥꯝ ꯐꯪꯉꯦ ꯑꯩꯥꯒꯤ ꯏꯁꯀꯤꯝꯗ
ꯑꯣ
ꯇꯜꯂꯦ ꯑꯩꯗꯤ
ꯍꯣꯏ ꯍꯣꯏ ꯑꯩ ꯄ꯭ꯂꯦꯁꯃꯦꯟ ꯇꫭꯛꯑꯒꯦꯀꯣ
ꯍꯣꯏ
ꯅꯪꯅ ꯍꯥꯏꯕ ꯏꯟꯒꯦꯀꯣ
ꯑꯗꯨ ꯅꯪ ꯁꯤꯗ ꯀꯔꯝ ꯀꯥꯟꯗ ꯂꯥꯛꯇꯣꯏꯅꯣ ꯑꯩꯒꯤ ꯌꯨꯝꯗ ꯑ ꯑꯈꫭꯏ ꯑꯩꯒꯤ ꯑꯥ ꯑꯩꯈꯣꯏꯒꯤ ꯍꯣꯁꯇꯦꯜꯗ
ꯑ ꯑꯩꯗꯤ ꯋꯥꯠꯂꯤꯌꯦ ꯂꯥꯛꯈꯤꯔꯣꯏ ꯑꯩꯗꯤ ꯍꯧꯖꯤꯛ ꯕꯦꯡꯒ꯭ꯂꯣꯔ ꯗ ꯂꯩꯌꯦ
ꯑꯣ ꯀꯔꯝ ꯀꯥꯟꯗ ꯂꯥꯛꯇꯣꯏꯅꯣ ꯑꯗꯨꯗꯤ
ꯑꯥ ꯑꯩꯔꯣ ꯑꯩꯗꯤ ꯇ ꯋꯥꯟ ꯋꯤꯛ ꯃꯇꯨꯡꯗ ꯂꯥꯛꯀꯅꯤꯅꯦ
ꯑꯣ ꯅꯪꯒꯤ ꯅꯨꯄꯥ ꯃꯆꯥ ꯅꯨꯨꯄꯥꯁꯨ ꯄꯨꯔꯛꯎꯀꫭ
ꯑꯥ ꯑꯩꯉ ꯏꯆꯥ ꯅꯨꯨꯄꯥꯁꯨ ꯄꯨꯔꯛꯀꯦꯀꯣ
ꯎꯝ
ꯑꯗꯨꯒ ꯑꯩꯒꯤ ꯕꯦꯕꯤꯒ ꯗꯣꯛꯇꯔ ꯇꯥꯝꯃꯤꯟꯅꯒꯦꯀꯣ
ꯍꯣꯏ ꯍꯣꯏ ꯆꯨꯝꯃꯦ ꯑꯗꯨ ꯍꯧꯖꯤꯛꯁꯨ ꯅꯪ ꯄ꯭ꯔꯦꯒꯅꯦꯟ ꯑꯣꯏꯕꯣ
ꯑꯩ ꯍꯧꯖꯤꯛꯁꯨ ꯄ꯭ꯔꯦꯒꯅꯦꯟ ꯑꯣꯏꯔꯤꯌꯦ ꯑꯩ ꯃꯥꯟ ꯊꯥ ꯁꯤꯛꯁ ꯃꯟꯁ ꯁꯨꯔꯦ
ꯑꯣ ꯑꯗꯨ ꯅꯥꯟ ꯅꯨꯞ ꯅꯨꯄꯤꯁꯨ ꯂꯩꯌꯦ ꯅꯨꯄꯥꯁꯨ ꯂꯩꯌꯦ ꯑꯗꯨꯗꯤ ꯀꯔꯝꯅ
ꯑꯩꯗꯤ ꯅꯨꯄꯥꯒꯤꯅꯦ ꯁꯤꯕꯤ
ꯅꯪꯒꯤ ꯅꯨꯄꯥ ꯈꯥꯝꯕ꯭ꯔꯣ ꯁꯤꯒꯨꯝꯕ
ꯈꯪꯉꯦ